ꯍꯥꯎ
ꯀꯩꯗꯧꯔꯝꯃꯤꯅꯣ ꯆꯔꯦ
ꯑꯩꯗꯨꯅꯦ ꯇꯥꯔꯦ ꯉꯥꯏꯍꯥꯛꯇꯪ ꯄꯣꯊꯥꯔꯝꯕꯅꯤ ꯍꯥꯡꯆꯤꯠ ꯂꯥꯡꯉꯝꯒꯦꯅ ꯆꯥꯛ ꯆꯥ ꯂꯣꯏꯔꯦ ꯍꯥꯡꯆꯤꯠ ꯂꯥꯡꯉꯝꯕꯅꯤ ꯅꯪꯗꯤ ꯀꯩ ꯃꯊꯦꯜ ꯆꯥꯔꯒꯦ
ꯁꯧꯒ꯭ꯔꯤ ꯊꯣꯡꯕ ꯆꯥꯏꯌꯦ ꯅꯨꯡꯁꯥꯅꯒ ꯁꯥꯕꯁꯤꯗ ꯑꯦꯟꯖꯥꯡꯁꯨ ꯌꯥꯝ ꯄꯥꯛꯅꯁꯨ ꯂꯩꯇ꯭ꯔꯕ ꯑꯗꯨꯒ ꯑꯆꯝꯕꯁꯨ ꯆꯥꯅꯤꯡꯕ
ꯃꯥꯅꯤꯅꯦ ꯍꯧꯖꯤꯛ ꯑꯍꯥꯎꯕꯁꯦ ꯌꯥꯝ ꯄꯥꯛ ꯂꯩꯇꯦ ꯑꯗꯩꯅꯦ ꯕꯖꯥꯔ ꯑꯌꯣꯟꯕ ꯏꯟꯁꯥꯡꯗꯨꯒꯤꯁꯨꯅꯦ ꯍꯤꯗꯥꯛ ꯆꯥꯏꯒ ꯆꯥꯏꯗꯦꯒ ꯌꯥꯝꯃꯅ ꯇꯥꯕ ꯅꯠꯇꯦ ꯈꯥꯃꯦꯟ ꯈꯁꯤꯅꯅꯦ ꯅꯣꯡ ꯅꯤꯅꯤ ꯍꯦꯛ ꯊꯝꯕꯗꯅꯦ ꯄꯠꯂꯤꯕ ꯃꯣꯏꯅ ꯍꯤꯗꯥꯛ ꯆꯥꯏ ꯆꯥꯎꯅꯕꯅꯤꯅ ꯆꯥꯏꯕꯗ ꯇꯧꯔꯤꯔ ꯈꯪ ꯄꯣꯠꯇꯦ ꯑꯗꯨꯅꯅꯦ ꯌꯦꯟꯖꯥꯡꯒꯥꯁꯦ ꯂꯩꯕꯁꯤꯗꯤ ꯇꯟꯕ ꯑꯃ ꯌꯥꯎꯔꯤ ꯆꯟꯅꯤꯡꯉꯥꯏꯗꯨ ꯍꯟꯖꯥꯡ ꯑꯃꯨꯛ ꯇꯥꯡꯉꯤꯕ ꯑꯗꯩꯗ ꯃꯣꯏꯅ ꯑꯃꯨꯛꯀ ꯍꯤꯗꯥꯛ ꯑꯃꯨꯛ ꯆꯨꯁꯜꯂꯤꯕ ꯑꯗꯨꯅꯅꯦ ꯆꯥꯐꯝ ꯅꯥꯐꯝꯒ ꯑꯝꯇ ꯈꯪꯗꯦ ꯇꯧꯔꯤꯁꯦ
ꯑꯩꯈꯣꯏꯒꯤꯁꯨ ꯀꯣꯕꯤꯒ ꯂꯩꯔꯤꯅꯦ ꯇꯧꯔꯤꯁꯦ ꯀꯣꯕꯤꯗꯣ ꯂꯩꯔꯦ ꯇꯥꯡꯅ ꯇꯥꯡꯉꯤꯕ ꯀꯣꯕꯤꯗꯨꯅ ꯄꯤꯛꯇ꯭ꯔꯨ ꯄꯤꯛꯑꯒ ꯂꯥꯛꯑꯅꯤ ꯍꯥꯎꯇꯕꯁꯨ
ꯃꯣꯏꯗꯨ ꯀꯦꯖꯤꯗ ꯑꯣꯜꯂꯒ ꯄꯤꯔꯤꯔꯣ ꯀꯣꯕꯤꯔꯛ
ꯑ ꯃꯣꯏꯗꯣ ꯀꯦꯖꯤꯗ ꯗꯥꯏꯔꯦꯛꯇꯤ ꯑꯣꯟꯗꯦ ꯃꯆꯥ ꯃꯌꯥꯏ ꯍꯥꯏꯔꯒ ꯌꯣꯜꯂꯦꯕ
ꯎꯝ
ꯎ ꯑꯣꯟꯂꯥꯏꯟꯗꯒꯤ ꯀꯛꯄ ꯑꯣꯏꯕꯒꯤ ꯑꯩꯈꯣꯏꯅ ꯄꯥꯝꯃꯤꯕꯗꯨꯗꯤ ꯐꯪꯗ꯭ꯔꯦ
ꯑꯣ ꯑꯗꯣ ꯅꯣꯏꯅꯅꯦ ꯑꯣꯟꯂꯥꯏꯟꯗꯒꯤ ꯀꯛꯄꯗꯣ ꯐꯪꯉꯤꯗꯣ ꯐꯔꯕꯅꯤ ꯆꯥꯅꯤꯡꯉꯥꯏ ꯁꯨꯡꯄꯪ ꯐꯪꯗꯕꯗꯤ ꯅꯠꯇꯦ ꯈꯔꯗꯤ ꯐꯪꯉꯤꯗꯣ ꯐꯔꯕꯅꯤꯁꯦ
ꯍꯣꯏ ꯂꯩ ꯂꯩꯇ꯭ꯔꯀꯥꯟꯗꯕꯨꯗꯤ ꯑꯂꯨꯒꯨꯝꯕ ꯀꯥꯃꯦꯠ ꯇꯧꯔ ꯈꯔ ꯆꯥ ꯉꯧꯔꯒ ꯆꯥ ꯑꯗꯨꯃꯥꯏꯅꯕꯨꯗꯤ ꯇꯧꯋꯤ
ꯐꯩꯌꯦ ꯐꯩꯌꯦ ꯑꯗꯨꯃꯥꯏꯅ ꯇꯧꯋꯤꯗꯣ ꯑꯁ ꯒ꯭ꯌꯥ ꯇꯥꯕꯗ ꯅꯠꯇꯦ ꯑꯩꯈꯣꯏ ꯁꯤꯗꯗꯤꯅꯦ ꯌꯦꯟꯁꯥꯡꯁꯤꯅꯅꯦ ꯍꯧꯖꯤꯛꯀꯥꯟꯁꯤꯗꯅꯦ ꯍꯋꯥꯏꯃꯨꯛ ꯆꯥꯔꯅꯤꯀꯣ ꯍꯋꯥꯏꯁꯦ ꯑꯃꯨꯛ ꯆꯥꯟꯅꯟꯗꯅ ꯈꯤꯔꯅꯤ ꯈꯔ ꯂꯩ ꯈꯥꯃꯦꯟ ꯆꯥꯔꯅꯤ ꯈꯥꯃꯦꯟꯗꯤ ꯑꯃꯨꯛ ꯈꯤꯔꯛꯑꯅꯤ ꯀꯣꯕꯤ ꯃꯇꯝꯗꯅ ꯀꯣꯕꯤ ꯑꯗꯨꯒꯅꯦ ꯍꯦꯟꯖꯥꯡꯅ ꯇꯥꯡ ꯇꯥꯡꯉꯤꯕ ꯑꯗꯨꯒ ꯀꯨꯏꯅ ꯊꯝꯕꯁꯨ ꯌꯥꯗꯦ ꯑꯩꯈꯣꯏꯗꯤ ꯐ꯭ꯔꯤꯖꯁꯨ ꯂꯩꯇꯕꯅꯤꯅ ꯁꯥꯒ ꯁꯥꯒꯠꯂꯛꯄꯁꯤꯗꯅꯦ ꯁꯕꯤ ꯀꯥꯥꯁꯦ ꯈꯔ ꯀꯨꯏꯅ ꯂꯩꯔꯗꯤꯅꯦ ꯏꯁꯄꯣꯟ ꯈꯔ ꯀꯨꯏꯅ ꯊꯝꯕ ꯌꯥꯔꯤ ꯋꯥꯕꯨ ꯍꯋꯥꯏ ꯆꯦꯋꯥꯏ ꯃꯉꯥꯏꯔꯦ ꯑꯗꯨꯁꯨꯅꯦ ꯑ ꯕꯟ ꯇꯧꯏꯒ ꯑꯗꯨ ꯇꯧꯔꯤꯒ ꯇꯧꯕꯗꯅꯦ ꯍꯋꯥꯏꯒꯁꯨ ꯂꯣꯏ ꯇꯥꯡꯈꯠꯂꯦ ꯍꯧꯖꯤꯛꯀꯥꯟꯁꯦ
ꯍꯋꯥꯏꯗꯣ ꯀꯨꯏꯅ ꯊꯝꯃꯗꯤ ꯇꯤꯟ ꯆꯪꯕ ꯌꯥꯎꯗ꯭ꯔꯣ
ꯎꯝ ꯑꯗꯨꯅ ꯌꯥꯝ ꯌꯥꯝ ꯂꯩꯗꯦ ꯑꯩꯈꯣꯏ ꯈꯖꯤꯛ ꯈꯖꯤꯛ ꯀꯦꯖꯤ ꯃꯈꯥꯏꯃꯨꯛ ꯀꯩꯃꯨꯛ ꯂꯩꯌꯦ ꯃꯌꯥꯝ ꯂꯩꯔꯗꯤ ꯇꯤꯟ ꯆꯥꯏ ꯑꯗꯨꯒ ꯀꯣꯛꯇꯥꯗ ꯍꯥꯞꯄꯗꯤ ꯇꯤꯟꯗꯨ ꯆꯪꯗꯦ ꯀꯣꯛꯇꯥꯗ ꯍꯥꯞꯇꯕꯗ ꯇꯤꯟꯗꯨ ꯆꯪꯉꯛꯄꯩ ꯋꯥꯅꯤ꯫ ꯑꯗꯨꯗꯤ ꯅꯣꯏꯗꯤ ꯃꯤ ꯀꯌꯥ ꯆꯥꯃꯤꯟꯅꯒꯦ
ꯑꯈꯣꯏꯁꯦ ꯑꯈꯣꯏ ꯃꯉꯥ ꯆꯥꯏꯌꯦ꯫
ꯑꯣ ꯊꯣꯡꯕꯗꯤ ꯅꯣꯡꯃꯒꯤ ꯈꯥꯏꯅꯔꯒ ꯊꯣꯡꯉꯦ
ꯑꯥ ꯈꯥꯢ ꯄꯨꯂꯞ ꯂꯩꯔꯦꯗꯅ ꯈꯥꯏꯅꯔꯒ
ꯅꯠꯇꯦ ꯑꯩꯅ ꯍꯥꯏꯕꯗꯤ ꯅꯣꯡꯃ ꯅꯤꯅꯦ ꯅꯣꯡꯃ ꯅꯪ ꯉꯁꯤ ꯅꯤꯅ ꯃꯤ ꯑꯃꯅ ꯊꯣꯡꯕꯥ ꯉꯁꯤꯅ ꯃꯤ ꯑꯃꯅ ꯊꯣꯡꯕ ꯁꯨꯃꯥꯏꯅ ꯇꯧꯕ꯭ꯔꯥ ꯍꯥꯏꯕ꯫
ꯀꯧꯗꯦ ꯑꯃ ꯁꯪꯕ ꯃꯤꯗꯣ ꯊꯣꯡꯉꯦ ꯅꯠꯇ꯭ꯔꯒꯅ ꯃꯤ ꯑꯃꯅ ꯃꯥꯅ ꯍꯦꯟꯖꯥꯡ ꯑꯩꯅ ꯑ ꯁꯤ ꯅꯨꯃꯤꯠꯁꯤꯃꯗꯤ ꯏꯟꯖꯥꯡꯁꯦ ꯑꯩ ꯁꯤ ꯆꯥꯅꯤꯡꯉꯦꯅ ꯍꯥꯏꯖꯔꯦ ꯈꯜꯂꯁꯦꯕ ꯑꯗꯣꯏ ꯇꯔꯒꯗꯤ ꯑꯩꯅ ꯆꯥꯅꯤꯡꯕꯗꯣ ꯑꯗꯨꯝ ꯏꯁꯥꯅ ꯊꯣꯡꯖꯔꯦ
ꯗꯨꯃꯥꯏꯅ ꯇꯧꯕꯁꯨ ꯌꯥꯎꯋꯦ ꯑꯗꯒꯤ ꯑꯁꯪꯕ ꯑꯁꯪꯕ ꯃꯤꯗꯨꯅ ꯑꯗꯨꯝ ꯊꯣꯡꯌꯦ
ꯁꯥꯏꯠ ꯗꯤꯁꯀꯗꯤ ꯑꯝꯇ ꯌꯥꯎꯗꯕ꯭ꯔꯣ?
ꯁꯥꯏꯠ ꯗꯤꯁꯁꯦ ꯎ ꯃꯣꯔꯣꯛꯀꯨꯝꯕ ꯃꯦꯠꯂꯦ꯫
ꯎꯝ
ꯑꯇꯩꯗꯤ ꯌꯥꯝ ꯄꯥ ꯑꯇꯩꯗꯤ ꯌꯥꯎꯗ꯭ꯔꯦ ꯉꯥꯁꯨ ꯂꯩꯇ꯭ꯔꯕꯅꯤꯅ ꯉꯥꯁꯨ ꯆꯥꯗ꯭ꯔꯦ ꯃꯣꯔꯣꯛꯀꯨꯝꯕ ꯃꯦꯠꯂꯒ ꯆꯥꯔꯦ꯫
ꯈꯔꯕꯨꯅꯦ ꯆꯥꯕ ꯌꯥꯅꯕ ꯇꯧ ꯍꯥꯏꯗꯤꯅꯦ ꯁꯥꯒ ꯁꯥꯒꯠꯂꯛꯄꯁꯤꯗꯅꯦ ꯆꯥꯕꯗꯣ ꯌꯥꯅꯕ ꯇꯧꯗ꯭ꯔꯗꯤꯅꯦ ꯑꯃꯨꯛ ꯅꯥꯔꯛꯇꯣꯏꯅꯤ ꯑꯗꯨꯅ ꯏꯅꯦ ꯅꯥꯗꯅꯕ ꯍꯣꯠꯅꯧ ꯅꯥꯔꯗꯤ ꯕꯦꯔꯥ ꯌꯥꯝ ꯀꯥꯕꯅꯤ ꯏꯁꯥꯁꯨ ꯇꯦꯟꯅ ꯋꯥꯕ ꯏꯔꯟꯁꯨ ꯇꯤꯡꯕ ꯅꯥꯕꯁꯤꯗꯅꯦ ꯄꯨꯔꯥ ꯕꯦꯔꯥꯅꯤꯗꯨꯅ ꯅꯥꯗꯅꯕ ꯍꯣꯠꯅꯧ
ꯍꯣꯏ ꯁꯥꯁꯨ ꯌꯥꯝ ꯁꯥꯔꯦ ꯑꯈꯣꯏ ꯁꯤꯗ ꯍꯧꯖꯤꯛ
ꯇꯔꯝꯃꯅꯤ
ꯎꯝ
ꯑꯗꯨꯅꯦ ꯑꯩꯈꯣꯏ ꯁꯤꯗꯕꯧꯛꯇ ꯈꯥꯡꯕ ꯋꯥꯔꯦ ꯅꯣꯏꯗꯗꯤ ꯑꯣꯟꯊꯣꯛꯅ ꯋꯥꯅꯥ ꯐꯪꯉꯝꯃꯅꯤ ꯅꯣꯏꯗꯤ ꯐꯦꯟ ꯑꯗꯨꯝ ꯊꯥꯔ ꯂꯩꯔꯦ
ꯐꯦꯟ ꯑꯗꯨꯝ ꯊꯥꯔ ꯐꯦꯟ ꯊꯥꯕꯗꯣ ꯑꯗꯨ ꯕꯣꯛꯇ ꯁꯥꯔꯦ ꯗꯣ ꯐꯃꯨꯡꯗ ꯀꯥꯕꯗꯣ ꯌꯥꯝ ꯁꯥꯔꯦ ꯃꯈꯥꯗ ꯑꯗꯨꯝ ꯐꯝꯃꯒ ꯐꯛꯇ ꯇꯨꯝꯕꯁꯨ ꯌꯥꯎꯔꯦ
ꯎꯝ
ꯅꯨꯡꯁꯤꯠꯁꯨ ꯑꯁꯥꯕ ꯁꯤꯠꯂꯦ ꯌꯥꯝ ꯁꯥꯔꯦ ꯍꯧꯖꯤꯛꯀꯥꯟ꯫
ꯅꯃꯥꯟꯅꯕꯤ ꯁꯤꯡꯗꯤ ꯂꯥꯏꯔꯤꯛꯄꯅ ꯍꯧꯔꯤꯕ꯭ꯔꯥ
ꯏꯃꯥꯟꯅꯕꯤ ꯆꯥꯛ ꯇꯣꯛꯄ ꯀꯨꯏꯗ꯭ꯔꯤꯕꯒꯤ ꯐꯝꯃꯒ ꯄꯣꯊꯥꯅꯔꯤꯕ ꯉꯥꯏꯍꯥꯛ ꯂꯩꯔꯒꯗꯤ ꯄꯥꯅꯔꯅꯤ
ꯍꯣꯏꯅꯦ ꯂꯥꯏꯔꯤꯛꯁꯤꯁꯨ ꯄꯥꯗꯗꯤ ꯌꯥꯕ ꯅꯠꯇꯦꯅꯦ ꯄꯩꯈꯥꯁꯨ ꯀꯨꯏꯗ꯭ꯔꯦ ꯅꯠꯇ꯭ꯔꯥ
ꯄꯩꯈꯥꯁꯨ ꯀꯨꯏꯗ꯭ꯔꯦ ꯑꯔꯣꯏꯕ ꯆꯍꯤꯁꯨ ꯑꯣꯏꯕꯒꯤ ꯈꯔ ꯀꯟꯅ ꯍꯣꯠꯅꯗ꯭ꯔꯗꯤ ꯌꯥꯗꯕ
ꯑꯩꯈꯣꯏꯖꯨꯅꯦ ꯈꯪꯗꯦꯗ ꯇꯧꯔꯤꯖꯦ ꯄꯩꯈꯥꯗꯨꯇꯪ ꯄꯥꯁ ꯇꯧꯔꯗꯤꯅ ꯈꯟꯕꯗꯅꯦ ꯏꯁꯥꯁꯦ ꯂꯩꯃꯟ ꯑꯣꯏꯔꯕꯅꯦ ꯀꯣꯛꯀꯖꯦ ꯆꯥꯏꯗꯧꯔꯕꯅꯤ
ꯍꯣꯏ ꯀꯟꯅ ꯍꯣꯠꯅꯔꯒ ꯍꯟꯗꯛ ꯃꯥꯏꯅ ꯄꯥꯁ ꯇꯧꯖꯔꯛꯑꯖꯅꯤ
ꯑꯗꯨꯅꯦ ꯄꯩꯁꯥꯗꯨꯁꯨꯅꯦ ꯑꯗꯨꯝ ꯅꯤꯔꯛꯄꯗꯣ ꯃꯤꯑꯣꯏꯕ ꯀꯧꯕꯅꯤꯅ ꯈꯣꯏꯖꯨ꯫ ꯏꯀꯥꯏꯕ ꯑꯃ ꯌꯥꯎꯁꯜꯂꯛꯑꯦ꯫
ꯍ
ꯑꯉꯥꯡ ꯃꯆꯥꯒꯩꯅ ꯃꯔꯟ ꯂꯣꯏꯅ ꯄꯥꯏꯅꯒꯔꯦ ꯇꯦꯝꯕꯤ ꯍꯣꯏꯗꯤ ꯇꯣꯂꯣꯞ ꯆꯥꯒ꯭ꯔꯦꯗꯅ꯫
ꯎꯝ ꯃꯣꯏꯅ ꯇ꯭ꯔꯦꯟꯅꯤꯡ ꯆꯠꯄ ꯃꯤꯁꯤꯅ ꯇꯣꯂꯣꯞ ꯆꯥꯕꯁꯦ ꯑꯗꯨꯝꯕꯨꯗꯤ ꯍꯥꯟꯕ꯫ ꯂꯥꯏꯕꯛꯄꯨ ꯂꯩꯔꯗꯤ ꯑꯦꯛꯖꯥꯝꯗꯣ ꯊꯥꯔꯒ ꯐꯥꯎꯔꯒ ꯍꯦꯟꯅ ꯄꯩꯁꯥ ꯍꯦꯟꯅ ꯐꯪꯕ꯭ꯔꯁꯨ ꯀꯅꯥꯅ ꯈꯪꯄꯣꯠꯅꯣ꯫
ꯃꯥꯅꯤ ꯃꯥꯅꯤ ꯑꯗꯨꯒꯤ ꯑꯁꯥꯗꯅꯤ ꯍꯤꯡꯉꯤꯖꯦ꯫ ꯀꯣꯛꯀ ꯉꯥꯎ ꯄꯣꯅꯤ꯫ ꯈꯔ ꯂꯩꯔꯗꯤ ꯄꯩꯁꯥꯒ ꯅꯤꯔꯛꯄꯁꯨ ꯌꯥꯏ ꯅꯣꯏꯗꯒꯤ꯫
ꯑꯩꯁꯨ꯫ ꯄꯤꯕ ꯉꯝꯅꯕ ꯇꯧꯗꯣꯏꯅꯦ ꯍꯟꯗꯛ ꯁꯤ ꯂꯣꯏꯔꯒ ꯊꯥ ꯑꯍꯨꯝꯃꯨꯛ ꯊꯥ ꯑꯅꯤ ꯑꯍꯨꯝꯃꯨꯛꯇꯤ ꯑꯦꯛꯖꯥꯝ ꯍꯥꯏꯗꯣꯛꯄꯒ ꯌꯨꯝꯗ ꯂꯩꯔꯒ ꯑꯗꯨꯒ ꯊꯕꯛ ꯇꯧꯕ ꯆꯠꯂꯒꯦꯅ ꯈꯜꯂꯤ꯫
ꯅꯣꯏꯒꯤ ꯁꯥ꯭ꯔꯇꯤꯐꯤꯀꯦꯠ ꯀꯥꯏꯗꯨꯗꯤ ꯀꯃꯥꯏꯅ ꯂꯧ ꯆꯠꯅꯤ꯫
ꯁꯥꯔꯇꯤꯐꯤꯀꯦꯠꯇꯣ ꯑꯩꯈꯣꯏ ꯁꯤꯗ ꯑꯦꯖꯦꯟ ꯑꯃ ꯂꯩꯕꯗꯣ ꯃꯃꯥꯡ ꯃꯃꯥꯡꯗꯗꯤ ꯃꯉꯣꯟꯗ ꯊꯥꯗꯣꯛꯑꯦ ꯍꯥꯏꯕꯅꯦꯕ ꯃꯥꯒꯤ ꯃꯤꯡꯗ ꯇꯧꯔꯒ ꯁꯤꯗꯒꯤ ꯑꯣꯖꯥꯅ ꯊꯥꯗꯣꯛꯑꯦꯅ ꯍꯥꯏꯕꯅꯦ ꯑꯗꯣ ꯑꯩꯈꯣꯏꯒꯤ ꯃꯇꯝꯗꯁꯨ ꯑꯗꯨꯃꯥꯏꯅ ꯊꯥꯗꯣꯛꯄꯤꯔꯛꯑꯣꯅ ꯍꯥꯏꯔꯅꯦꯕ ꯑꯗꯨ ꯊꯥꯗꯣꯛꯄꯤꯔꯛꯑꯣ ꯍꯥꯏꯔꯀꯥꯟꯗꯅ ꯌꯥꯔꯒꯅ ꯊꯥꯗꯣꯛꯍꯜꯂꯛꯑꯦ ꯌꯥꯗ ꯇꯥꯔꯒꯅ ꯁꯥꯔꯇꯤꯐꯤꯀꯦꯠꯇꯣ ꯗꯥꯏꯔꯦꯛ ꯌꯥꯎꯗ꯭ꯔꯒꯁꯨ ꯊꯕꯛ ꯇꯧꯕ ꯌꯥꯏꯌꯦꯕ ꯑꯗꯨꯅ ꯊꯕꯛ ꯇꯧꯔꯒ ꯀꯣꯟꯅ ꯂꯧꯕ ꯆꯠꯄ꯭ꯔ ꯑꯗꯨꯃꯥꯏꯅ ꯇꯧꯔꯅꯤ꯫
ꯈ꯭ꯔꯤꯁꯇꯤꯌꯟ ꯃꯦꯗꯤꯀꯦꯜ ꯀꯣꯂꯦꯖꯀꯤꯗꯨꯗꯤ ꯑꯦꯖꯦꯟꯅ ꯑꯦꯖꯦꯟ ꯄꯨꯔꯛꯄꯗꯣ ꯃꯣꯏꯅ ꯔꯦꯁꯄꯣꯟꯁꯤꯕꯜ ꯂꯩꯇꯦ ꯑꯦꯖꯦꯟꯅ ꯄꯨꯁꯟꯕꯤꯅꯤ ꯍꯥꯏꯕꯗꯣ ꯃꯣꯏꯒꯤ ꯑꯦꯖꯦꯟ ꯑꯝꯇ ꯁꯝꯅꯗꯦ ꯀꯥꯏꯅ꯫
ꯈ꯭ꯔꯤꯁꯇꯤꯌꯟ ꯃꯦꯗꯤꯀꯦꯜ ꯀꯣꯂꯦꯖ ꯍꯥꯏꯁꯦ ꯑ ꯀꯩꯅꯣꯗ ꯂꯩꯕꯗꯨꯔꯣ ꯕꯦꯂꯣꯔꯒꯤꯗꯔ
ꯑꯥ
ꯑꯦꯖꯦꯟꯒ ꯁꯥꯅꯗꯕꯤꯗ ꯃꯁꯥ ꯃꯊꯟꯇ ꯆꯪꯖꯔꯛꯑꯒ ꯇꯝꯗꯣꯏꯕ
ꯅꯤꯠ ꯑꯦꯛꯖꯥꯝ ꯄꯥꯁ ꯇꯧꯕꯗꯣ
ꯑꯥ
ꯖꯦꯅꯦꯔꯦꯜ ꯃꯣꯏ-ꯃꯣꯏꯒꯤ ꯏ꯭ꯁꯇꯦꯠꯀꯤ ꯀꯣꯇꯥ ꯀꯩꯀꯥ ꯈꯥꯏꯗꯣꯛꯈ꯭ꯔꯀꯥꯟꯗꯅꯦ
ꯑꯥ
ꯐꯤꯞꯇꯤ ꯄꯥꯔꯁꯦꯟꯇ ꯆꯠꯄ ꯀꯥꯡꯕꯨꯗꯣ
ꯑꯥ
ꯊꯥꯖꯤꯟꯕ ꯌꯥꯗꯣꯏꯕ ꯐꯤꯞꯇꯤ ꯄꯥꯔꯁꯦꯟ ꯍꯥꯏꯕ ꯅꯠꯇꯦ ꯐꯤꯐꯇꯤ ꯄꯥꯔꯁꯦꯟ ꯇ ꯆꯠꯄ ꯀꯥꯡ
ꯐꯤꯐꯇꯤ ꯄꯔꯁꯦꯟꯜ ꯑꯥ
ꯑꯗꯨꯗ ꯊꯥꯖꯤꯟꯕ ꯌꯥꯗꯣꯏꯕ ꯑꯗꯨꯒ ꯍꯌꯦꯡ ꯃꯣꯏꯅ ꯃꯔꯀꯤ ꯄꯈꯠꯂꯛꯇꯕ ꯇꯧꯗꯣꯏꯕ
ꯑꯣ ꯎ ꯑꯗꯨꯗꯤ ꯃꯤꯁꯦ ꯅꯤꯠꯄꯨ ꯈꯟ ꯇꯥꯔꯒꯗꯤ ꯃꯥꯅ ꯇꯝꯒꯦ ꯍꯥꯏ ꯇꯥꯔꯒꯗꯤ ꯑꯗꯨꯗꯩꯗ ꯏꯟꯇꯔꯚꯤꯌꯨꯁꯦ ꯑꯗꯨꯝ ꯌꯥꯎꯕ ꯌꯥꯔꯦꯕ
ꯃꯤꯠ ꯈꯟꯗ꯭ꯔꯁꯨ ꯐꯤꯞꯇꯤ ꯄꯥꯔꯁꯦꯟꯇ ꯆꯠꯂꯗꯤ ꯌꯥꯔꯦ
ꯑꯣ ꯄꯩꯁꯥꯗꯤ ꯄꯤꯔꯒ ꯇꯝꯗꯣꯏꯖꯥꯠꯂꯥ
ꯃꯦꯅꯦꯖꯃꯦꯟ ꯀꯣꯇꯥꯒꯤꯅꯦ ꯑꯩꯅ ꯍꯥꯏꯁꯦ ꯑꯗꯨꯒ ꯃꯣꯏꯒꯤ ꯏꯁꯇꯥꯞ ꯀꯩꯀꯥꯒꯤ ꯆꯔꯆ ꯌꯥꯎꯕ ꯀꯥꯡꯕꯨꯈꯩꯒꯤꯁꯨ ꯇꯣꯀꯣꯇꯥ ꯂꯩꯃꯜ
ꯎꯝ ꯍꯣꯏ ꯍꯧꯖꯤꯛꯀꯥꯟ ꯃꯦꯅꯦꯖꯃꯦꯟꯒꯤ ꯌꯥꯝꯅ ꯍꯥꯏꯗꯤ ꯃꯦꯅꯦꯖꯃꯦꯟꯗꯅ ꯍꯦꯟꯅ ꯃꯤ ꯃꯁꯤꯡ ꯄꯤꯕꯗꯣ ꯑꯗꯨꯃꯥꯏꯅ ꯑꯣꯏꯅꯔꯕꯅꯤ
ꯐꯤꯞꯇꯤ ꯄꯥꯔꯁꯦꯟ ꯂꯩ ꯃꯥꯂꯦ ꯃꯦꯅꯦꯖꯃꯦꯟꯖꯦ
ꯑ
ꯍꯣꯏ ꯅꯪꯁꯨꯅꯦ ꯂꯥꯏꯔꯤꯛꯇꯣ ꯄ ꯊꯣꯛꯑꯣ ꯑꯗꯨꯒꯅꯦ ꯄꯣꯊꯥꯖꯔꯣ
ꯍꯣꯏ ꯍꯣꯏ ꯊꯝꯃꯒꯦ ꯑꯗꯨꯗꯤ ꯎꯝ ꯍꯣꯏ ꯍꯃꯒꯦꯗꯔꯤꯁꯦ
ꯑ ꯍꯣꯏ